ꯍꯜꯂꯣ
ꯍꯜꯂꯣ
ꯇꯥꯕꯔꯣ
ꯑ ꯑꯣ ꯇꯥꯏ ꯇꯥꯏ
ꯀꯩꯗꯧꯔꯝꯃꯤꯅꯣ
ꯆꯥꯛ ꯇꯣꯛꯄꯒꯤ ꯉꯥꯏꯍꯥꯛ ꯍꯛꯆꯤꯠ ꯂꯥꯡꯉꯝꯕꯅꯤ
ꯑꯣ ꯀꯩ ꯌꯦꯟꯖꯥꯡ ꯆꯥꯔꯕ
ꯍꯪꯒꯥꯝ ꯊꯣꯡꯕ
ꯍꯪꯒꯥꯝ ꯊꯣꯡꯕ
ꯎꯝ
ꯍꯥꯎꯕ꯭ꯔꯥ ꯍꯥꯏꯖꯦ ꯍꯧꯖꯤꯛ
ꯍꯥꯎꯋꯦ ꯍꯪꯒꯥꯝ ꯑꯅꯧꯕꯅꯦ
ꯅꯣꯡꯖꯨ ꯇꯥꯗꯕꯁꯤꯗꯥ ꯍꯪꯒꯥꯝꯗꯨꯕꯨ ꯍꯥꯎꯕ꯭ꯔꯥꯅꯦ
ꯎꯝ
ꯀꯗꯥꯏꯗꯥ ꯊꯥꯏꯅꯣ ꯂꯧꯕꯨꯛꯇꯥꯔꯣ
ꯍꯥꯥ
ꯂꯧꯕꯨꯛꯇꯥ ꯊꯥꯕ ꯍꯪꯒꯥꯝꯂꯣ
ꯑꯥꯎ ꯑꯥꯎ
ꯍꯥꯎꯔꯝꯗꯧ ꯃꯥꯟꯗꯦꯗꯥ ꯀꯟꯂꯝꯒꯅꯤ
ꯀꯟꯗꯦ ꯊꯣꯠꯂꯦ ꯊꯥꯎ ꯃꯆꯨꯝ ꯈꯤꯇꯪ ꯉꯧꯔꯥꯒ ꯍꯋꯥꯏꯖꯥꯔ ꯊꯥꯛꯑꯥꯒ ꯊꯣꯡꯕꯥꯅꯦ
ꯑꯥ
ꯍꯪꯒꯥꯝꯗꯣ ꯀꯥꯕꯣꯛ ꯀꯥꯕꯣꯛ ꯊꯥꯎ ꯉꯧꯊꯣꯛꯑꯥꯗꯤ ꯊꯣꯠꯂꯦꯕꯥ
ꯑꯣ
ꯑꯗꯨꯒ ꯍꯋꯥꯏꯖꯥꯔ ꯊꯥꯛꯑꯥ ꯊꯣꯡꯕꯗꯣ ꯑꯗꯥꯒꯤ ꯍꯪꯒꯥꯝꯖꯦ ꯍꯧꯖꯤꯛꯁꯦ ꯍꯪꯒꯥꯝ ꯍꯥꯎꯕ ꯆꯥꯒꯦ ꯍꯥꯏꯔꯥꯗꯤꯅꯦ ꯑꯥꯈꯣꯏ ꯍꯪꯒꯥꯝꯁꯦ ꯍꯨꯟꯒꯔꯥꯀꯥꯟꯗꯥ ꯑꯈꯣꯏꯒꯤ ꯃꯅꯥꯒ ꯑꯍꯨꯝ ꯃꯔꯤꯗꯪ ꯄꯥꯟꯕ ꯇꯥꯏꯃꯤꯡꯗꯣ ꯈꯪꯕ꯭ꯔꯥ
ꯑꯥ
ꯈꯨꯕꯥꯛ ꯃꯨꯛꯇꯪꯒꯥ ꯄꯥꯛꯄꯥ ꯃꯥꯅ ꯑꯗꯨꯒꯨꯝꯕꯗꯨꯗꯤ ꯍꯥꯎꯋꯦꯕ ꯍꯧꯖꯤꯛ ꯍꯪꯒꯥꯝ
ꯎꯝ
ꯑꯗꯨꯃꯥꯏꯅ ꯑꯗꯨꯒꯨꯝꯕꯥ ꯃꯆꯥ ꯃꯁꯨꯗꯣ
ꯎꯝ
ꯑꯗꯨꯗꯨꯅꯤ ꯍꯪꯒꯥꯝ ꯌꯥꯝ ꯍꯥꯎꯔꯤꯁꯦ ꯍꯧꯖꯤꯛ ꯑꯆꯧꯕ ꯆꯥꯎꯒ ꯕꯥꯗꯤ ꯎꯝ ꯆꯥꯎꯈꯠꯈ꯭ꯔꯥꯒꯥꯗꯤ ꯍꯥꯎꯇꯦꯕ ꯍꯧꯖꯤꯛꯁꯦ ꯍꯪꯒꯥꯝ
ꯀꯗꯥꯏꯗꯩ ꯍꯥꯎꯗꯣꯏꯅꯣꯃꯤ ꯍꯪꯒꯥꯝꯗꯤ ꯑꯁꯥꯕ ꯃꯇꯝꯗꯥ ꯆꯥꯒꯗꯧꯖꯨ ꯅꯠꯇꯅ
ꯑꯩꯅ ꯍꯥꯏꯗꯣ ꯍꯧꯖꯤꯛꯀꯤ ꯃꯆꯥ ꯃꯆꯥ ꯍꯥꯏꯕꯗꯣ
ꯎꯝ
ꯃꯔꯨꯗꯩ ꯃꯔꯨ ꯍꯨꯜꯂꯥꯒ ꯍꯧꯔꯛꯄ‌‌ ꯍꯪꯒꯥꯝ
ꯑꯗꯨꯗꯤ ꯍꯪꯒꯥꯝꯗꯣ ꯃꯄꯨꯡ ꯐꯥꯗꯕ ꯑꯉꯥꯡ ꯑꯣꯏꯔꯤ
ꯑꯗꯨ ꯍꯥꯎꯋꯦꯕ ꯑꯗꯨꯅꯤ ꯑꯗꯨ ꯍꯥꯎꯕꯩꯅꯤ ꯆꯥꯏꯗꯣ ꯑꯈꯣꯏꯁꯨ ꯍꯥꯎꯇꯥꯕꯗꯤ ꯆꯥꯗꯦ ꯈꯪꯉꯥꯕꯥ
ꯑꯣ ꯍꯋꯥꯏꯖꯥꯔ ꯑꯃꯥꯒꯥ ꯊꯥꯛꯆꯜꯂꯣ
ꯎꯝ
ꯑꯗꯨ ꯅꯪ ꯍꯋꯥꯏꯖꯥꯔ ꯂꯣꯟꯕꯁꯦ
ꯎꯝ
ꯁꯦꯝꯕꯖꯦ ꯍꯩꯕ꯭ꯔꯥꯕ
ꯍꯩꯇꯦꯗꯥ ꯑꯝꯇꯥꯕꯨꯛ ꯎꯗ꯭ꯔꯤ ꯑꯈꯣꯏ ꯃꯥꯅ ꯕꯨꯗꯤ ꯍꯥꯏꯕꯨꯗꯤ ꯍꯥꯏꯌꯦ ꯍꯥꯏꯗꯤ ꯎꯗꯤ ꯎꯗ꯭ꯔꯤꯕ ꯑꯈꯣꯏ ꯃꯥꯅꯥꯗꯤ ꯑꯗꯨꯝ ꯋꯥꯔꯤꯗꯤ ꯂꯤꯕ ꯁꯨꯃꯥꯏ ꯁꯨꯃꯥꯏꯅ ꯇꯧꯗꯧꯅꯤ ꯁꯨꯃꯥꯏ ꯁꯨꯃꯥꯥꯏꯅ ꯍꯥꯏꯗꯤ ꯍꯋꯥꯏꯖꯥꯔꯗꯣ
ꯑꯥ
ꯈꯨꯠꯇꯤ ꯌꯥꯝ ꯆꯪꯉꯦ ꯍꯥꯏꯌꯦꯕꯀꯣ
ꯑꯥꯈꯣꯏ ꯏꯃꯥꯅꯅꯦ ꯑꯃꯨꯛꯇꯪ ꯍꯋꯥꯏꯖꯥꯔ ꯂꯣꯟꯕ ꯎꯈ꯭ꯔꯦꯕꯀꯣ
ꯎꯝ
ꯀꯃꯥꯏ ꯇꯧꯒꯦꯗꯥ ꯅꯨꯡ ꯍꯋꯥꯏꯗꯣ ꯂꯩꯔꯛꯑꯦꯗꯥꯅ ꯑꯗꯨꯒꯥ ꯑꯥ ꯑꯍꯤꯡ ꯑꯃꯥ ꯇꯤꯡꯉꯝꯃꯦ
ꯎꯝ
ꯑꯗꯨꯒꯥ ꯑꯗꯨꯒꯤ ꯍꯋꯥꯏꯗꯥ ꯑꯄꯣꯞꯄꯥꯗꯣ ꯄ꯭ꯔꯦꯁꯔ ꯀꯨꯀꯥꯔꯗ ꯍꯥꯞꯄꯥꯒꯅꯦ ꯀꯥꯝꯕꯁꯨ ꯌꯥꯢ ꯑꯗꯨ ꯅꯠꯇ꯭ꯔꯒꯅ ꯁꯤꯡꯗ ꯃꯩ ꯊꯥꯒꯠꯂꯦꯗꯅ ꯀꯣ ꯂꯣꯂꯦ ꯐꯖꯅ ꯐꯨꯠꯂꯦꯕ
ꯎꯝ
ꯑꯗꯨꯒꯤꯗꯤ ꯐꯨꯠꯄ ꯂꯣꯏꯔꯦꯗꯅ ꯑꯗꯨ ꯐꯨꯠꯄꯗꯨꯒꯤ ꯃꯍꯤꯗꯣ ꯑꯩꯈꯣꯏꯅ ꯆꯤꯅꯤꯒ ꯍꯥꯞꯄꯒ ꯊꯥ ꯊꯛꯂꯛꯑꯦꯕ ꯑꯉꯥꯡ ꯑꯣꯏꯔꯤꯉꯩꯗ ꯌꯥꯝ ꯐꯩꯌꯦ
ꯑꯣ ꯃꯍꯤꯗꯣ ꯍꯥꯎꯋꯦ ꯀꯥꯟꯅ ꯃꯤ ꯂꯧ ꯂꯧ ꯊꯛꯅꯩꯌꯦ ꯑꯩꯈꯣꯏꯁꯤ ꯍꯋꯥꯏꯖꯥꯔ ꯃꯌꯥꯝ ꯃꯌꯝ ꯂꯣꯟꯕ ꯂꯩꯌꯦꯕ
ꯑ
ꯑꯗꯨ ꯃꯍꯤꯗꯣ ꯑꯩꯈꯣꯏ ꯃꯤꯂꯤ ꯃꯤꯂꯤ ꯑꯆꯧꯕꯗꯣ ꯑꯗꯨꯒꯗꯣ ꯂꯧ ꯑꯗꯨꯒꯨꯝꯕ ꯑꯃꯃꯝꯒ ꯂꯧꯔꯒꯒ ꯊꯛꯅꯩ ꯑꯗꯨꯒ ꯍꯋꯥꯏꯖꯔ ꯂꯣꯟꯕ ꯌꯥꯝ ꯍꯥꯎꯕ ꯃꯐꯝ ꯑꯃ ꯂꯩ ꯑꯩꯈꯣꯏ ꯁꯤꯗ
ꯑꯗꯣ ꯑꯩꯈꯣꯏ ꯏꯃꯥꯅ ꯑꯗꯨꯒꯤ ꯍꯋꯥꯏꯖꯥꯔ ꯒꯣꯂꯣꯇꯣ ꯑꯗꯨꯗꯣ ꯍꯥꯏꯗꯣꯛꯑꯦ ꯍꯩꯗꯣꯛꯏꯗꯨꯁꯨ ꯐꯥꯗꯤ ꯑꯃ ꯕꯥꯝꯕꯣꯟꯅꯒ ꯁꯤꯖꯤꯟꯅꯕ ꯑꯉꯧꯕ ꯑꯄꯥꯕ ꯈꯪꯕ꯭ꯔꯥ
ꯎꯝ ꯎꯝ ꯁꯟꯅꯥꯒꯥꯏ ꯍꯥꯏꯅꯕꯅꯦ ꯑꯗꯨꯗꯣ
ꯎꯝ ꯑꯗꯨ ꯐꯗꯤ ꯁꯅꯥꯗꯣ ꯐꯖꯅ ꯍꯩꯗꯣꯛꯑꯦ ꯃꯆꯨꯝꯗꯣ ꯆꯠꯍꯟꯈ꯭ꯔꯦꯗꯅ ꯑ ꯑ ꯂꯥꯗꯔ ꯀꯩꯅꯣꯝꯃ ꯍꯥꯞꯄꯦ ꯍꯋꯥꯏꯆꯥꯔꯖꯦ ꯍꯋꯥꯢꯖꯥꯔꯁꯦ
ꯍꯥꯞꯇꯦꯌꯦ
ꯀꯩꯅꯣꯗꯁꯨ ꯍꯥꯞꯄꯦꯕ ꯑꯁꯤ ꯊꯩꯕꯣꯛ ꯃꯅꯥ ꯃꯅꯥꯗꯣ ꯅꯣꯡ ꯇꯥꯔꯕꯣ ꯅꯣꯢ ꯑꯗꯨꯗ
ꯇꯥꯔꯛꯑꯦ ꯅꯣꯡ
ꯑꯁ ꯑꯍꯥꯟꯕꯅꯤꯍꯦ ꯅꯣꯡ ꯃꯈꯣꯟ ꯇꯥꯕ
ꯎꯝ
ꯀꯨꯏꯔꯦ ꯑꯗꯨꯃꯥꯏꯅ ꯅꯣꯡ ꯇꯥꯔꯛꯄꯩ ꯃꯈꯣꯡꯒ ꯇꯥꯈꯤꯗꯕ
ꯎꯝ ꯃꯤꯗꯤ ꯏꯅꯥꯛ ꯈꯨꯟꯕꯅꯤꯟꯅ ꯕꯤꯜꯕꯗꯤꯡꯒ ꯔꯏꯕꯅꯤꯅ
ꯕꯤꯜꯗꯤꯡꯗꯨ ꯂꯩꯕꯅꯤꯅ ꯍꯣꯁꯇꯦꯜ ꯂꯩꯕꯖꯤꯖꯨ ꯅꯣꯡꯗꯨ ꯁꯨꯡꯇꯥ ꯇꯥꯔꯧ ꯌꯥꯗ꯭ꯔꯦ ꯑꯗꯨꯒꯤꯅꯦ
ꯎꯝ
ꯃꯅꯨꯡ ꯆꯪꯉꯛꯑꯣ ꯃꯈꯣꯜ ꯌꯥꯝ ꯍꯧꯋꯦ
ꯑꯗꯨꯝ ꯊꯣꯛꯅꯤꯌꯦ
ꯊꯣꯛꯑꯣꯏ ꯈꯔ ꯐꯅꯤ ꯃꯅꯨꯡ ꯆꯪꯉꯛꯑꯒꯅ
ꯎꯝ
ꯑꯗꯨꯒ ꯍꯋꯥꯏꯖꯥꯒꯤ ꯀꯩꯅꯣ ꯖꯤꯛꯀꯤ ꯀꯩꯅꯣꯗꯣ ꯑꯁꯤ ꯍꯩꯕꯣꯡ ꯃꯅꯥꯗꯣ ꯑꯗꯨꯗꯣ ꯐꯖꯅ ꯊꯥꯔꯦ ꯑꯗꯨꯒ ꯍꯥꯞꯄꯒꯅꯦ ꯅꯨꯃꯤꯠ ꯀꯌꯥꯅꯤꯅꯣꯝ ꯊꯝꯃꯦꯕꯀꯣ ꯃꯊꯠꯂꯒ ꯑꯗꯨꯒ ꯍꯥꯡꯗꯣꯛꯑ ꯌꯦꯡꯕꯗꯀꯣ ꯈꯣꯏꯒꯤ ꯃꯅꯥꯥꯡ ꯍꯥꯏꯗꯔꯥ ꯅꯞ ꯅꯞ ꯅ ꯀ ꯂꯥꯎꯕꯤꯗꯣ ꯑꯗꯨꯀꯥꯗꯣ ꯀꯥ ꯂꯩꯔꯝꯃꯦꯕ
ꯎꯝ ꯃꯔꯣꯛ ꯀꯥꯕ ꯍꯥꯏꯅꯩ ꯑꯗꯨꯗꯣ
ꯑꯥ ꯍꯋꯥꯏꯗꯖꯨ ꯂꯩ ꯍꯥꯏꯕꯅꯦ ꯀꯥꯗꯕ
ꯎꯝ ꯅꯠꯇꯦ ꯂꯣꯟꯗꯣ ꯐꯖꯅ ꯂꯣꯟꯕ ꯍꯩꯇ꯭ꯔꯗꯤ ꯀꯥꯗꯦ ꯍꯥꯏꯌꯦ
ꯑꯣ
ꯃꯥꯒꯤ ꯃꯨꯟꯕꯒꯤ ꯆꯥꯡꯗꯣ
ꯑꯥ
ꯍꯦꯟꯅ ꯍꯋꯥꯏꯗꯣ ꯌꯥꯝ ꯍꯦꯟꯅ ꯃꯨꯟꯊꯣꯛꯈ꯭ꯔꯖꯨ ꯃꯔꯣꯛ ꯀꯥꯗꯦ ꯍꯥꯏꯌꯦꯕꯀꯣ ꯑꯗꯒꯤ ꯃꯨꯟꯕ ꯋꯥꯠꯂꯒꯁꯨ ꯀꯥꯗꯦ ꯍꯥꯏꯌꯦꯕ
ꯑꯗꯨꯅꯅꯤꯗꯅ ꯕꯖꯥꯔꯗ ꯌꯣꯟꯕꯗ ꯑꯍꯥꯎꯇꯕ ꯍꯋꯥꯏꯖꯥꯔ ꯌꯥꯎꯔꯤꯖꯦ
ꯑꯁ ꯑꯗꯨꯅꯦ ꯉꯧꯔꯣꯛꯀ ꯉꯧꯔꯒ ꯅꯥꯟ ꯅꯥꯟꯒ ꯂꯥꯎꯕ ꯌꯥꯎꯔꯤꯗꯣ ꯇꯨꯀꯠꯆꯩꯩꯕ ꯑꯗꯨꯒꯨꯝꯕꯗꯣ
ꯎꯝ
ꯍꯧꯋꯥꯏꯖꯥ ꯍꯥꯎꯕ ꯍꯥꯏꯁꯤꯗꯤ ꯈꯣꯏꯒꯤ ꯃꯔꯤ ꯆꯠꯄ ꯀꯥꯏꯅꯒ ꯍꯥꯏꯌꯦꯕꯀꯣ ꯍꯋꯥꯏꯖꯥꯔ ꯑꯍꯥꯎꯕꯁꯦ ꯃꯔꯤ ꯆꯠꯄ ꯍꯥꯏꯗꯤ ꯁꯨꯃꯥꯏꯅ ꯆꯤꯡꯈꯠꯄ ꯀꯥꯟꯗ ꯃꯔꯤ ꯃꯔꯤ ꯌꯥꯅꯕꯗꯣ
ꯍꯣꯏ ꯑꯗꯨꯗꯨꯅꯦ ꯍꯥꯏꯖꯦ ꯑꯈꯣꯏꯃꯥꯅ ꯍꯧꯕꯗꯣ ꯆꯤꯡꯈꯠꯂꯀꯥꯟꯗ ꯃꯔꯤ ꯃꯔꯤ ꯃꯅꯥꯡ ꯌꯥꯎꯕꯗꯣ ꯑꯗꯨꯃꯥꯏꯅ ꯌꯥꯎꯋꯦꯕ ꯍꯣꯏ ꯈꯨꯠ ꯆꯪꯕꯩꯔ ꯀꯩꯅꯣ ꯄꯥꯥꯛꯇꯤ ꯂꯣꯟꯗꯦꯗ ꯊꯥꯏꯅ ꯁꯨꯝ ꯂꯣꯟꯒꯤꯕꯩ ꯋꯥꯅꯤ
ꯎꯝ ꯂꯣꯟꯗꯕꯅꯤ ꯈꯨꯠ ꯌꯥꯝ ꯆꯪꯕꯅꯤ ꯂꯩ ꯍꯥꯞꯇ ꯌꯥꯔꯣꯏ
ꯎꯝ
ꯃꯩ ꯍꯧꯗ ꯌꯥꯗꯦ
ꯑꯗꯨꯒ ꯑꯩꯅ ꯈꯪꯅꯤꯡꯕ ꯏꯟꯖꯥꯡ ꯑꯃꯒ ꯂꯩꯌꯦ ꯊꯣꯡꯕ ꯁꯨꯡꯍꯩ ꯍꯩꯇꯕ ꯆꯒꯦꯝꯄꯣꯝꯕꯖꯦ ꯀꯃꯥꯏꯅ ꯀꯩ ꯀꯩ ꯄ꯭ꯔꯣꯁꯦꯁ ꯆꯪꯒꯦꯕ ꯑꯗꯨ ꯃꯥꯒꯤ ꯏꯟꯒ꯭ꯔꯤꯗ꯭ꯌꯦꯟꯁꯤꯡꯗꯣ ꯑꯗꯨ ꯀꯔꯤ ꯀꯔꯤ ꯍꯋꯥꯢꯖꯥꯔꯗꯤ ꯊꯥꯛꯋꯤ ꯈꯪꯉꯤꯗꯅ ꯀꯣ
ꯎꯝ
ꯑꯗꯨ ꯆꯥꯒꯦꯝ ꯄꯣꯝꯕꯁꯤ ꯀꯃꯥꯏꯅ ꯀꯔꯤ ꯀꯔꯤ ꯃꯅꯥ ꯃꯁꯤꯡ ꯆꯪꯒꯦꯗꯣ ꯅꯪ ꯈꯪꯉꯗꯤ
ꯃꯅꯥ ꯃꯁꯤꯡ ꯍꯥꯏꯕꯨ ꯆꯒꯦꯝ ꯄꯣꯝꯕꯒꯤꯗꯤ ꯍꯪꯒꯥꯝ ꯃꯆꯥ ꯑꯅꯧꯕꯗꯣ
ꯀꯅꯥꯅꯣ ꯚꯤꯗꯤꯑꯣ ꯃꯗꯣꯜ ꯇꯥꯏ ꯂꯧ ꯑꯣꯏꯌꯣ ꯀꯅꯥ ꯅꯣꯡꯖꯨ ꯐꯥꯈ꯭ꯔꯦ ꯃꯄꯥꯜ ꯊꯣꯛꯂꯛꯑꯣ ꯑꯩꯈꯣꯏ ꯏꯃꯥ ꯆꯒꯦꯝ ꯄꯣꯝꯕꯗꯣ ꯑꯗꯨꯗ ꯀꯩꯅꯣ ꯍꯪꯒꯥꯝ ꯃꯅꯥꯗꯤ ꯎꯨꯏꯀꯣ
ꯎꯝ
ꯍꯋꯥꯏ ꯊꯔꯥꯛ ꯄꯥꯜꯂꯒꯅ ꯍꯋꯥꯏ ꯊꯔꯥꯛ ꯍꯥꯞꯄꯦ ꯑꯗꯨꯒ ꯍꯋꯥꯏ ꯃꯇꯣꯟ ꯃꯇꯝꯗꯣ ꯑꯗꯨꯗꯅ ꯍꯋꯥꯏ ꯃꯇꯣꯟꯗꯣ ꯍꯥꯞꯄꯦꯕꯀꯣ ꯑꯇꯩ ꯃꯅꯥꯁꯤꯡ ꯀꯔꯤ ꯀꯔꯤ ꯍꯥꯞꯄ ꯌꯥꯏꯁꯦ ꯑꯩ ꯈꯪꯈꯤꯁꯦ ꯀꯥꯎꯋꯦ ꯃꯥꯗꯤ ꯃꯌꯥꯝ ꯍꯥꯞꯈꯤꯕꯅꯤ
ꯈ꯭ꯋꯥꯏꯗꯒꯤ ꯈ꯭ꯋꯥꯏꯗꯒꯤ ꯍꯥꯎꯕꯁꯦ
ꯑꯝ
ꯁꯤꯡ ꯃꯅꯥ
ꯁꯤꯡ ꯃꯅꯥ
ꯁꯤꯡ ꯁꯤꯡ ꯃꯅꯥ ꯍꯥꯞꯄꯤꯒꯩ ꯆꯒꯦꯝ ꯄꯣꯝꯕ ꯍꯥꯎꯋꯦ
ꯍꯤꯡ ꯃꯅꯥꯗꯨꯅ ꯅꯞꯁꯤꯜꯍꯟꯗꯣꯏꯔꯥ ꯍꯥꯏꯁꯦ
ꯅꯠꯇꯦ ꯃꯍꯥꯎꯗꯣ ꯃꯅꯝ ꯅꯨꯡꯁꯤꯍꯟꯗꯨꯢꯕ
ꯍꯣꯏꯅꯦ ꯁꯤꯡ ꯃꯅꯥꯖꯨ ꯂꯩꯔꯦ ꯄꯥꯈꯣꯜ ꯂꯩꯔꯦ ꯑꯩꯅ ꯍꯥꯏꯕꯗꯤ ꯃꯅꯥ ꯃꯁꯤꯡ ꯇꯦꯛꯇꯥ
ꯄꯥꯈꯣꯟ ꯇꯦꯛꯇꯥ ꯖꯦ ꯆꯒꯦꯝ ꯄꯣꯝꯕꯗ ꯍꯥꯞꯄꯅꯦ ꯁꯤꯁꯨ ꯇꯦꯛꯇꯥ ꯍꯥꯏꯔꯤꯁꯤꯁꯨ ꯄꯥꯈꯣꯟꯅꯦ ꯇꯦꯛꯇꯥꯅꯦ ꯆꯒꯦꯝ ꯄꯣꯝꯕꯗ ꯍꯥꯞꯄ ꯃꯔꯣꯏꯅꯤꯀꯣ ꯁꯤꯁꯤꯅ ꯃꯔꯣꯏ ꯑꯣꯏꯅ ꯁꯣꯜꯂꯝꯗꯥꯏꯗ ꯍꯥꯞꯀꯗꯕ ꯃꯥꯗꯤ ꯑꯗꯨꯗꯨꯒ ꯉꯁꯥꯏꯒꯤ ꯍꯪꯒꯥꯝꯒꯨꯝꯕ ꯑꯗꯒꯤ ꯍꯋꯥꯏ ꯃꯇꯣꯟ ꯍꯋꯥꯏ ꯊꯔꯥꯛ ꯑꯗꯨꯗꯨꯒ ꯁꯤꯡ ꯃꯅꯥ ꯀꯩꯀꯩꯗꯣ ꯑꯗꯨꯗꯨꯒꯅꯦ ꯀꯨꯞꯅ ꯁꯣꯏꯔꯒꯅꯦ ꯉ ꯑꯍꯥꯟꯕꯗꯗꯤ ꯉꯥꯔꯤꯅꯦ ꯉꯥꯔꯤꯖꯦ ꯂꯧꯔꯒ ꯍꯥꯞ ꯄꯅ ꯍꯥꯎꯋꯦꯕꯀꯣ ꯏꯁꯤꯡꯗꯣ ꯍꯥꯟꯅ ꯁꯥꯍꯜꯂꯅꯤꯗꯅꯀꯣ ꯑꯗꯨꯗꯨꯒ ꯆꯦꯡ ꯆꯥꯝꯊꯣꯛꯑꯅꯤ ꯑꯗꯨꯗꯨꯒ ꯍꯥꯞꯇꯣꯏꯅꯦꯕ ꯆꯒꯦꯝꯄꯣꯝꯕ ꯀꯦꯝ ꯇꯣꯠꯇꯕꯤꯗ ꯆꯒꯦꯝꯄꯣꯝꯕꯒꯤꯗꯤ ꯆꯦꯡ ꯌꯥꯝꯃꯤꯒꯩ ꯍꯥꯎꯋꯦꯕꯀꯣ ꯍꯥꯏꯗꯤ ꯆꯦꯡ ꯌꯥꯝꯃꯒ ꯆꯥꯟꯅꯩꯌꯦꯕ ꯑꯗꯨꯗꯨꯒ ꯉꯥꯔꯤꯁꯦ ꯂꯧꯔꯒ ꯍꯥꯞꯄꯁꯤꯅꯅꯦ ꯃꯅꯝ ꯑꯃ ꯉꯥꯔꯤ ꯂꯧꯕꯒꯤ ꯃꯅꯝ ꯌꯥꯝ ꯅꯨꯡꯁꯤꯕꯤꯗꯣ
ꯑꯥ
ꯑꯗꯨꯒꯤ ꯐ꯭ꯂꯦꯕꯔꯗꯣ ꯐꯪꯗꯣꯏꯅꯦꯕ ꯑꯗꯨꯒ ꯑꯍꯤꯡꯕ ꯍꯥꯞꯄꯗꯤ ꯑꯩꯗꯤ ꯍꯩꯅꯗ꯭ꯔꯦ ꯑꯍꯤꯡꯕ ꯍꯥꯞꯄꯗꯤ ꯉꯥꯔꯤ ꯑꯍꯤꯡꯕ ꯑꯣꯏꯗꯤ ꯂꯧꯗꯕꯤꯗ ꯍꯥꯞꯄꯗꯣ
ꯑꯣ
ꯑꯗꯨꯗꯤ ꯍꯥꯎꯇꯦꯕ ꯈꯪꯗꯦ ꯃꯅꯝꯗꯣ ꯏꯍꯤꯡ ꯍꯤꯡꯕꯩ ꯃꯅꯝ ꯑꯩꯈꯣꯏꯅ ꯂꯧꯔꯒ ꯊꯥꯛꯈꯤꯕꯒꯤꯀꯣ
ꯑꯥ
ꯏꯍꯤꯡ ꯍꯤꯡꯕꯩ ꯃꯅꯝ ꯅꯝꯃꯦꯕ ꯑꯗꯨꯅ ꯍꯥꯎꯒꯦ ꯍꯥꯏꯔꯗꯤ ꯉꯥꯔꯤ ꯉꯥꯇꯥꯏ ꯂꯧꯔꯒ ꯐꯖꯅ ꯊꯨꯝ ꯃꯣꯔꯣꯛ ꯐꯖꯅ ꯇꯧꯔꯒ ꯆꯥꯕ ꯆꯒꯦꯝ ꯄꯣꯝꯕꯒꯤꯗꯤ ꯑꯗꯨ ꯆꯒꯦꯝ ꯄꯣꯝꯕꯒꯤꯗꯤ ꯃꯌꯥꯟ ꯑꯗꯨ ꯗ ꯃꯌꯥꯝ ꯍꯥꯞꯇꯔꯒ ꯍꯥꯞꯇꯕꯤꯗꯁꯨꯀꯣ ꯌꯥꯝ ꯂꯥꯏꯅꯅꯦ
ꯎꯝ
ꯆꯥꯛꯇꯨꯒ ꯑꯩꯅ ꯍꯥꯏꯕ ꯃꯔꯣꯏ ꯃꯄꯥꯡꯗꯣ ꯃꯔꯣꯏ ꯃꯄꯥꯡ ꯍꯥꯏꯗꯤ ꯅꯪ ꯍꯪꯒꯥꯝ ꯍꯥꯞꯀꯦ ꯍꯥꯞ ꯈꯣꯏꯒꯤ ꯍꯥꯏꯕꯀꯣ ꯃꯔꯣꯏ ꯀꯩꯅꯣꯗꯣ ꯑꯩꯈꯣꯏꯒꯤ ꯁꯤꯡ ꯃꯅꯥꯁꯦ ꯑꯁꯤ ꯐꯖꯅ ꯈꯨꯗꯥꯞ ꯑꯃꯒꯤ ꯆꯥꯡ ꯍꯥꯏꯇꯥꯔꯦ ꯈꯨꯗꯥꯞ ꯑꯃ ꯍꯥꯏꯒ ꯗ꯭ꯔꯥ ꯑꯗꯨꯒꯤ ꯆꯥꯡ ꯍꯥꯞꯄꯤꯕ
ꯎꯝ ꯎꯝ
ꯑꯗꯨꯗꯨꯒ ꯍꯋꯥꯏꯖꯥꯔꯁꯦ ꯌꯥꯝꯍꯟꯕ ꯑꯗꯨꯏꯇꯥꯔꯗꯤ ꯑꯗꯨꯝ ꯍꯥꯎꯔꯦ ꯑꯗꯒꯤ ꯍꯋꯥꯏꯖꯥꯔ ꯌꯥꯝꯗ ꯇꯥꯒꯁꯨ ꯑꯩꯈꯣꯏ ꯉꯥꯒ ꯊꯥꯛꯑꯒ ꯄꯣꯝꯃꯦꯕꯀꯣ ꯆꯒꯦꯝ ꯄꯣꯝꯕꯒꯤꯀꯣ ꯗꯩ ꯆꯥꯅꯕ ꯉꯥꯁꯤꯅꯅꯦ
ꯑꯥ
ꯅꯥꯐꯛ ꯉꯥꯐꯛꯇꯣ ꯉꯥ ꯄꯨꯝꯂꯤ ꯄꯨꯝꯂꯤ ꯇꯧꯕꯅ ꯐꯛꯇꯣꯛꯑꯒ ꯌꯥꯏꯕꯗꯣ
ꯑꯥ
ꯑꯗꯨꯗꯣ ꯎꯝ ꯑꯗꯨ ꯊꯥꯛꯈ꯭ꯔꯗꯤ ꯂꯣꯏꯔꯦ ꯆꯒꯦꯝꯄꯣꯝꯕ ꯍꯥꯎꯕꯗ
ꯑꯩꯈꯣꯏꯒꯤ ꯉꯥꯐꯛꯁꯦꯀꯣ ꯑ ꯀꯃꯥꯏ ꯇꯧꯒꯦꯗ ꯑ ꯉꯥꯗꯣ
ꯎꯝ
ꯇꯪꯈꯥꯏ ꯇꯥꯊꯣꯛꯑꯒ ꯂꯧꯕ ꯂꯩꯗꯅ ꯇꯪꯈꯥꯏ ꯇꯥꯊꯣꯛꯄꯗꯤ ꯁꯦ ꯁꯦꯒꯥꯏꯔꯒ
ꯑꯗꯨꯅꯦ ꯍꯥꯏꯁꯦ ꯎꯝ
ꯑꯗꯨꯒꯨꯝꯕꯗꯣ ꯉꯥꯐꯛꯀ ꯍꯥꯏꯅꯩꯌꯦ ꯑꯗꯨ
ꯑꯗꯨꯅꯤ ꯉꯥ ꯇꯪꯈꯥꯏ ꯇꯥꯊꯣꯛꯑꯒ ꯁꯦꯒꯥꯏꯕ ꯍꯥꯏꯁ ꯁꯦꯒꯥꯏꯔꯒ ꯌꯥꯏ ꯍꯥꯏꯗ ꯑꯩꯅ ꯉꯥ ꯐꯛ ꯍꯥꯢꯗꯣ ꯆꯞ ꯃꯥꯟꯅꯗ꯭ꯔꯣ ꯃꯤ
ꯕꯥꯝꯕꯣꯟꯅꯅꯦ ꯅꯍꯥꯟ ꯑꯩꯅ ꯈꯪꯉꯛꯄꯅꯦꯕ ꯀꯣ ꯆꯒꯦꯝ ꯄꯣꯛꯕꯗ ꯑꯩꯈꯣꯏꯅ ꯊꯥꯅꯕ ꯄꯥꯎꯈꯣꯟꯗꯣ ꯌꯥꯝ ꯆꯥꯟꯅꯩꯗꯅ ꯄꯥꯎꯈꯣꯟꯁꯦ ꯂꯩꯇ꯭ꯔꯗꯤꯅꯦ ꯍꯧꯖꯤꯛꯇꯤ ꯃꯔꯨꯅ ꯑꯣꯏꯅ ꯊꯥꯛꯑꯒ ꯇꯧꯕ ꯌꯥꯏꯒ ꯑꯥ
ꯎꯝ ꯌꯥꯔꯅꯤ ꯌꯥꯔꯅꯤ ꯃꯔꯨ ꯇꯥꯛꯈꯥꯏꯔꯒ
ꯎꯝ ꯇꯈꯥꯏꯌꯣꯅ ꯇꯛꯈꯥꯏꯍꯜꯂꯦꯕꯀꯣ ꯒ꯭ꯔꯥꯏꯟꯗ꯭ꯔꯗ ꯑꯗꯨꯒ ꯃꯔꯨꯗꯣ ꯊꯥꯛꯑꯦꯕꯀꯣ ꯑꯗꯝ ꯆꯒꯦꯝ ꯄꯣꯝꯕꯒꯤ ꯃꯅꯝꯗꯣ
ꯎꯝ
ꯑꯗꯨꯗꯤ ꯑꯗꯨꯝ ꯅꯝꯕ ꯍꯥꯏꯇꯥꯔꯦ
ꯎꯝ ꯑꯗꯣ ꯑꯩꯈꯣꯏꯒꯤ ꯄꯥꯈꯣꯟꯁꯦ ꯄꯥꯛꯅ ꯊꯥꯛꯇꯦ ꯑꯩꯗꯤ ꯀꯣꯛ ꯉꯥꯎꯋꯦ ꯄꯥꯈꯣꯟ ꯌꯥꯝ ꯊꯛꯄ ꯃꯤꯗꯤ ꯌꯦꯟꯁꯥꯡ ꯆꯝꯊꯣꯡ ꯀꯩꯗꯒ ꯄꯥꯈꯣꯡꯒ ꯊꯥꯛꯅꯩꯑꯌꯦꯕꯀꯣ ꯑꯩ
ꯑꯗꯣ ꯄꯥꯈꯣꯟꯁꯦ ꯆꯝꯊꯣꯡ ꯊꯥꯛꯇꯗꯤ ꯍꯩꯅꯗꯦ ꯃꯥꯏ ꯃꯅꯝꯗꯣ
ꯎꯝ ꯑꯗꯣ ꯑꯩ ꯆꯒꯦꯝ ꯄꯣꯝꯕꯗ ꯊꯥꯛ ꯊꯛꯄꯗꯁꯨꯅꯦ ꯆꯒꯦꯝꯄꯣꯝꯗ ꯊꯥꯛꯄ ꯀꯥꯟꯗꯁꯨ ꯑꯩ ꯆꯒꯦꯝꯄꯣꯝꯝꯕ ꯆꯥꯗꯦꯕ
ꯑꯣ
ꯑꯩꯅ ꯆꯥꯏꯁꯦ ꯇꯦꯛꯇꯥꯗꯣ ꯑꯗꯨ ꯈꯇꯪꯅꯤ ꯇꯦꯛ ꯇꯥꯅꯨ ꯃꯅꯥꯗꯣ ꯃꯣꯟ ꯃꯣꯟ ꯂꯥꯎꯕꯅꯤ ꯇꯦꯛꯇꯇꯥꯗꯨꯅ ꯑꯗꯨꯒ ꯃꯃꯥꯏ